ꯑ
ꯍꯣꯏ ꯍꯣꯏ ꯀꯩ ꯇꯧꯔꯤꯒꯦ
ꯑꯩ ꯍꯧꯖꯤꯛ ꯑꯁ ꯆꯥꯛ ꯆꯥ ꯂꯣꯏꯔ‌ꯦ ꯑꯗꯨꯝ ꯋꯥꯛꯀꯤꯡ ꯊꯣꯛꯏꯗ
ꯑꯣ ꯑꯩꯁꯨ ꯆꯠ ꯂꯣꯏ ꯂ ꯍꯥꯏꯔꯤꯗ
ꯑꯣꯀꯦ ꯌꯦꯡꯒꯅꯤꯗ ꯍꯣꯏ ꯉꯁꯤ ꯀꯦꯅꯦꯗꯥꯒ ꯀꯩꯅꯣꯒꯤꯗꯣ ꯃꯣꯔꯣꯛꯀꯣꯒꯤꯗꯣ
ꯀ‌ꯦꯅꯦ ꯀ‌ꯦꯅꯦꯗꯒ ꯃꯣꯔꯛꯀꯣ ꯇꯥꯕꯔꯅꯦ
ꯍꯣꯏ ꯄꯨꯡ ꯇꯦꯟ ꯊꯥꯔꯇꯤꯒꯤꯗꯣ ꯍꯌꯦꯡ ꯆꯥꯔꯖ ꯂꯩꯕꯅꯤꯅ ꯑꯗꯨꯝ ꯉꯟꯕꯩꯗꯥ ꯌ‌ꯦꯡ ꯌꯦꯡꯑꯥ ꯇꯣꯛꯑꯒꯦꯗ ꯐꯖꯕꯨꯗꯤ ꯂꯩꯗꯤ ꯂꯩꯌ‌ꯦ
ꯑꯁ ꯆꯔꯖ ꯂꯩꯔꯁꯨ ꯐꯖꯥꯕꯗꯨ ꯌꯦꯡ
ꯑꯥ ꯐꯖꯕꯗꯤ ꯌꯦꯡꯅꯤ ꯌꯦꯡꯅꯤꯡꯕꯅꯦ ꯈꯪꯗ꯭ꯔꯦ
ꯑꯗꯨ ꯍꯧꯎꯒꯠ ꯄꯗꯤ ꯀꯣ ꯑꯁ
ꯍꯧꯒꯠꯄꯗꯣ ꯋꯥꯏꯑꯦꯕ ꯇꯨꯝꯕ ꯐꯪꯉꯒ ꯍꯣꯔꯦꯟ ꯆꯥꯔꯖꯇ ꯎꯏꯕꯗꯣ ꯅꯨꯡꯉꯥꯏꯇꯦꯅ
ꯃꯥꯅꯦ ꯃꯥꯅꯦ ꯑꯗꯣ ꯑꯇꯣꯞꯄꯁꯤꯡꯗꯤ ꯀꯔꯤ ꯍꯥꯏꯅꯔꯛꯀꯦ
ꯑꯇꯣꯞꯄꯁꯤꯡꯁꯦ ꯈꯪꯗ‌ꯦꯅꯦ ꯃꯣꯏ ꯊꯣꯛꯂꯛꯀꯗ꯭ꯔꯥ ꯊꯣꯔꯛꯑꯣꯏꯗ꯭ꯔꯥ ꯒ‌ꯦꯟ ꯇꯥꯗ꯭ꯔꯦ ꯊꯣꯔꯛꯑꯗꯤ ꯐꯔꯦꯅꯦ
ꯑꯗꯨ ꯀꯩꯅꯣꯗꯨꯁꯨ ꯍꯧꯖꯤꯛ ꯑꯩꯈꯣꯏꯒꯤ ꯑꯃꯗꯣ ꯃꯆꯤꯟ ꯆꯥꯎꯕꯗꯣ ꯃꯥꯗꯤ ꯑꯥꯗ ꯆꯠꯈ꯭ꯔ‌ꯦꯅ‌ꯦ
ꯕꯣꯜ ꯁꯅꯥꯕ ꯃꯥ ꯆꯠꯀꯅꯤ ꯍꯥꯏꯕ꯭ꯔꯣ
ꯍꯣꯏ ꯕꯣꯜ ꯁꯅꯕ ꯆꯠꯈ꯭ꯔꯦ
ꯑꯩꯉꫭꯟꯗ ꯍꯥꯏꯔꯝꯕꯅꯦꯕ ꯃꯥ
ꯑꯗꯣ ꯂꯥꯛꯀꯦꯔꯥ ꯂꯥꯛꯔꯣꯏꯔꯥ ꯑꯗꯨꯗꯤ ꯈꯪꯗ꯭ꯔꯦ ꯑꯍꯗꯛ ꯂꯥꯞꯅ ꯆꯠꯈ꯭ꯔꯦꯅꯤ ꯃꯥꯗꯤ
ꯑꯥ
ꯑꯗꯣ ꯍꯣꯔꯦꯟ ꯑꯩꯈꯣꯏ ꯃꯤ ꯀꯌꯥꯃꯨꯛꯇꯤ
ꯉꯅꯥ ꯀꯔꯀꯣꯕꯗ ꯏꯕ
ꯃꯤꯁꯦ ꯀꯅꯥ ꯀꯅꯥ ꯀꯧꯕꯤꯒꯦ ꯅꯪ
ꯑꯩꯈꯣꯏ ꯒ‌ꯦꯡꯗ ꯃꯤ ꯅꯨꯄꯤ ꯃꯆꯥ ꯑꯅꯤ ꯑꯗꯨꯒ ꯍꯣꯏ ꯑꯇꯣꯞꯄ ꯑꯗꯨ ꯃꯤ ꯃꯔꯤꯗꯨ ꯈꯛꯇ ꯑꯣꯏꯔꯝꯅꯤ ꯑ ꯑꯃꯗꯨꯗ ꯗꯥꯅꯤꯌꯥꯗꯨꯁꯨ ꯂꯥꯛꯀꯦꯔꯥ ꯂꯥꯛꯎꯔꯦꯔꯥ ꯈꯪꯗꯦ
ꯈꯪꯗꯦ ꯃꯥꯁꯨ ꯋꯥꯔꯝꯕ ꯌꯥꯏ ꯍꯣꯔꯦꯟ ꯌꯦꯡꯅꯤꯡꯉꯦ ꯌꯦꯡꯅꯤꯡꯗ ꯍꯥꯏꯔꯛꯇꯣꯏ ꯖꯥꯠꯂꯥ
ꯑ ꯍꯣꯔꯦꯟ ꯑꯃꯨꯛꯀ ꯄꯥꯎ ꯐꯥꯎꯅꯗ꯭ꯔꯗꯤ ꯌꯥꯔꯔꯣꯏ ꯃꯥꯁꯨ ꯃꯇꯝꯕꯨꯗꯤ ꯀꯨꯏꯗ꯭ꯔꯦ ꯕꯣꯜꯕꯁꯦ
ꯄꯨꯡꯈꯥꯏ ꯐꯥꯗ꯭ꯔꯦ ꯑꯦ ꯑ ꯄꯨꯡ ꯅꯤꯄꯥꯥꯟ ꯃꯥꯄꯜ ꯃꯥꯄꯜ ꯇꯔ
ꯎꯝ
ꯃꯥꯄꯜ ꯍꯥꯏꯔꯦ ꯄꯨꯡꯈꯥꯏ ꯄꯨꯡꯈꯥꯏꯃꯨꯛꯇꯤ ꯉꯥꯏꯈꯤꯗꯅ
ꯃꯥꯅꯦ ꯃꯥꯅꯤ
ꯈꯪꯗ꯭ꯔꯦ ꯑꯩꯈꯣꯏ ꯒꯦꯡꯁꯦ ꯀꯧꯕꯗ ꯋꯥꯏꯅꯦ
ꯑꯗꯨꯅꯦ ꯑꯃꯅ ꯍꯦꯛ ꯀꯧꯕꯤꯕꯁꯨ ꯑꯃ ꯍꯣꯏ ꯍꯥꯏ ꯑꯃꯅ ꯑꯃꯨꯛꯀ ꯊꯣꯛꯆꯤꯟ ꯊꯣꯛꯣꯛ
ꯎꯝ ꯑꯃ ꯍꯣꯏ ꯍꯥꯏ ꯈꯔꯅꯍꯣꯏ ꯍꯥꯏꯗꯤꯦ ꯑꯁ ꯌꯦꯟ ꯇꯥꯗꯤ
ꯑꯗꯨ ꯑꯩꯈꯣꯏꯒꯤ ꯃꯔꯨꯗꯨꯗꯤ
ꯍꯣꯏ ꯃꯔꯨꯗꯣ ꯈꯪꯅꯦꯅꯦ ꯀꯗꯥꯏꯖꯈꯤꯖꯥꯠꯅꯣ ꯄꯥꯎ ꯐꯅꯥꯗꯣ ꯅꯪꯒꯤ
ꯐꯥꯎꯅꯗ꯭ꯔꯤ ꯀꯩꯅꯣ ꯖꯤꯝꯕ꯭ꯔꯦꯖ ꯑꯣꯂꯦ ꯍꯥꯏꯗ
ꯖꯤꯝ ꯔꯦꯠ ꯋꯥꯜ ꯑꯃ ꯃꯥꯜꯂꯦꯅꯦ ꯈꯪꯗꯦꯅꯦ
ꯃꯣꯏ ꯃꯃꯥ ꯃꯃꯥꯒꯤ ꯃꯤꯁꯤꯡꯗ
ꯎꯝ
ꯑꯗꯨ ꯑꯩꯈꯣꯏꯒ ꯆꯠꯃꯤꯟꯅꯔꯕꯅꯦ
ꯈꯔ ꯇꯧꯔꯝꯃꯅꯤ ꯑꯗꯨꯗꯤ
ꯑ ꯑꯗꯨꯗ ꯆꯠꯊꯣꯛ ꯆꯠꯁꯤꯟ ꯇꯧꯔ ꯂꯩꯅꯕꯅꯦꯕ
ꯎꯝ
ꯑꯗꯨꯒ ꯑꯥ ꯀꯩꯅꯣꯒꯤꯁꯨ ꯑꯩꯈꯣꯏꯒꯤ ꯃꯅꯤꯡꯗ ꯂꯩꯕ ꯑꯃꯗꯨꯁꯨ ꯆꯠꯄꯅꯤꯅꯦ ꯂ ꯉꯝꯈꯣꯏꯒ ꯀꯩꯅꯣ ꯑꯇꯣꯞꯄ ꯑꯩꯈꯣꯏ ꯑꯥꯗ ꯂꯩꯕꯁꯤꯡꯗꯣ
ꯖꯤꯝ ꯔꯦꯠꯁꯤꯡꯁꯦ ꯈꯪꯗ꯭ꯔꯦ ꯉꯥꯏꯍꯥꯛ ꯂꯩꯔꯗꯤ ꯖꯤꯝꯁꯦ ꯊꯥ ꯑꯃꯅꯤ ꯑꯥ ꯗꯦꯗꯤꯀꯦꯁꯟ ꯐꯖꯞ ꯄꯤꯔꯒ ꯑꯃꯨꯛꯀ ꯌꯨꯝꯗ ꯑꯃꯨꯛ ꯀꯣꯟꯁꯤꯜꯂꯅꯦꯕ ꯀꯨꯜ ꯂꯩꯌ ꯀꯅꯥꯗ ꯍꯛꯆꯥꯡ ꯐꯁꯦ ꯍꯥꯏꯔꯗꯤ ꯀꯣꯟꯁꯇꯦꯟ ꯍꯥꯏꯕꯅꯤ ꯑꯃ ꯂꯩꯌꯦꯗꯅ
ꯃꯣꯏꯗꯤ ꯖꯤꯝ ꯆꯠꯂꯒ ꯀꯦꯇꯤꯟ ꯊꯛꯑꯦ ꯚꯤꯇꯥꯃꯤꯟ ꯊꯛꯑꯦ
ꯎ ꯚꯤꯇꯥꯃꯤꯟꯗꯨꯁꯨ ꯑꯈꯥꯕꯗꯣ
ꯄꯤꯗꯥꯤꯟꯀꯔ ꯇꯁꯔ ꯀꯉꯥꯏ ꯇꯧꯅꯤ
ꯀꯋꯥꯛꯀꯤꯤꯡꯒꯁꯦ ꯂꯣꯏ ꯂꯦꯞꯄꯦꯗ ꯕꯣꯜꯅ ꯑꯩꯁꯨ ꯑꯌꯨꯛꯇꯗꯤ ꯑꯌꯨꯛꯇꯗꯤ ꯆꯠꯂꯝ ꯆꯠꯂꯝꯕꯅꯦꯕ ꯑꯗꯨ ꯕꯣꯜ ꯂꯩꯕꯅꯤꯅ ꯍꯧꯒꯠꯄ ꯉꯝꯗꯕ
ꯍꯣꯏ ꯑꯩꯁꯨ ꯉ ꯃꯣꯔꯅꯤꯡ ꯄꯨꯗꯤ ꯌꯦꯡꯗꯤ ꯌꯦꯡꯕꯅꯦ
ꯌꯦꯡꯕꯣ ꯑꯣ ꯑꯣ ꯑꯥꯔꯖꯦꯟꯇꯤꯅꯥꯒ ꯀꯩꯅꯣ ꯑ ꯀꯦꯞꯨ ꯍꯕ ꯏꯗꯣ ꯀꯦꯕꯣꯕꯇꯦꯗꯣ ꯑꯣ ꯇꯤꯕꯤꯗꯤ ꯌꯦꯡꯉꯕꯅꯦ ꯅꯪꯒꯤ
ꯍꯣꯏ ꯕ꯭ꯔꯗꯔꯒ ꯍꯣꯏ ꯑꯩꯗꯤ ꯑꯁ ꯍꯧꯒꯠ ꯃꯣꯔꯅꯤꯡꯗ ꯇꯨꯝꯅꯤꯡ ꯇꯨꯝꯅꯤꯡꯒ ꯌꯦꯡꯕꯅꯦꯕ ꯕ꯭ꯔꯗꯔꯗꯤ ꯑꯁ ꯒꯣꯜ ꯑꯦ ꯆ ꯂꯥꯎꯑꯣ ꯃꯈ ꯐꯣꯟ ꯀꯟꯖꯤꯒ
ꯒ꯭ꯔꯟꯃꯥꯗꯤ ꯍꯧꯒꯠꯂꯝꯕꯅꯤ ꯑꯗꯨꯝꯇ
ꯏ ꯄꯥꯆꯅ
ꯃꯥꯒꯤ ꯇꯥꯏꯃꯤꯡ ꯎꯝ ꯃꯥꯒꯤ ꯇꯥꯏꯃꯤꯡ ꯑꯣꯏꯔꯝꯅꯤ ꯍꯧꯒꯠꯅꯕꯒꯤ
ꯑꯥ ꯑꯗꯨꯅꯦ ꯄꯨꯡ ꯑꯍꯨꯝ ꯃꯔꯤ ꯑꯗꯨ ꯇꯥꯈ꯭ꯔꯦꯕ
ꯎꯝ ꯄꯨꯡ ꯑꯍꯨꯝ ꯃꯔꯤ ꯑꯣꯏꯔꯦ ꯑꯍꯟꯒꯤ ꯍꯧꯒꯠꯄ ꯃꯇꯝ ꯑꯣꯏꯔꯦꯅꯀꯣ
ꯃꯥꯅꯦ
ꯎꯝ
ꯑꯗꯨꯗ ꯆꯪꯉꯛꯦ ꯑꯗ ꯒꯣꯜ ꯀꯩꯃꯨꯛꯇ ꯆꯪꯈ꯭ꯔꯕ ꯍꯥꯏꯅ ꯌꯦꯡꯉꯝꯕꯅꯦꯕ ꯑꯩꯥ ꯍꯧꯒꯠꯂꯝꯕꯅꯦꯕ ꯑꯗꯨ ꯑꯗꯒꯤ ꯇꯨꯝꯊꯣꯛꯄꯅꯦꯕ
ꯑꯁ ꯉꯔꯥꯡꯒꯤ ꯒꯦꯝ ꯄ꯭ꯂꯦꯅꯤ ꯏꯟꯇꯦꯟꯁꯇꯣ ꯑꯦ
ꯑꯣ ꯐꯖꯕꯅꯤ
ꯑꯃꯅ ꯑꯃꯨꯛ ꯆꯪꯒꯅꯤ ꯑꯃꯃꯨꯛ ꯆꯪꯒꯅꯤ ꯑꯃꯃꯨꯛ ꯆꯪꯒꯅꯤ ꯑꯃꯨꯛ ꯆꯪꯅꯤ ꯂꯥꯁꯇꯗꯤ ꯂꯥꯁ ꯑꯋꯥꯔꯗꯗꯤ ꯑꯣꯣꯕꯔꯗꯦꯁꯨ ꯎꯄꯥꯏ ꯂꯩꯇ꯭ꯔꯦꯅ ꯑꯍꯨꯝ ꯆꯟꯕ ꯃꯇꯝꯗꯗꯤ ꯑꯁ ꯃꯤꯁꯤ ꯀ ꯃꯍꯥꯛꯁꯦ ꯈꯔꯗꯤ ꯋꯥꯗꯤ ꯋꯥꯈ꯭ꯔꯕ ꯅꯥꯜꯂꯦ ꯍꯥꯏꯗꯤ ꯃꯣꯏꯁꯨ ꯄꯨꯁꯇꯤ ꯐꯖꯅ ꯇꯧꯋꯦꯕ ꯀꯦꯕꯣꯁꯨ
ꯍꯣꯏ
ꯃꯣꯏ ꯀꯤꯄꯔꯗꯨꯅꯤꯅꯦ ꯚꯍꯤꯟꯒꯣ ꯍꯥꯏꯕ꯭ꯔꯥ ꯑꯃ
ꯑꯁ ꯑꯗꯣ ꯍꯧꯖꯤꯛ ꯀꯩꯅꯣꯗꯁꯨ ꯁꯣꯁꯦꯜ ꯃꯦꯗꯤꯌꯥꯒꯨꯝꯕꯦꯟꯁꯨ ꯂꯣꯏ ꯊꯣꯛꯅꯈ꯭ꯔꯦꯕ ꯕꯥ ꯑꯅꯤꯒꯤꯁꯦ ꯑꯃꯅ ꯖꯤꯝꯃꯔ ꯑꯃꯅ ꯗꯤꯐꯦꯟꯗꯔꯒ ꯇꯧꯔꯒ ꯁꯣꯀꯦꯠꯗꯣ ꯎꯕ꯭ꯔꯣ ꯑꯗꯨꯁꯨ ꯄꯤꯞꯁꯤꯅ ꯑꯦꯚꯔꯇꯥꯏꯁ ꯇꯧꯕꯅꯦꯕ
ꯁꯦꯡꯕ ꯑꯁꯉꯥꯡꯗꯨꯗꯤ ꯃꯦꯁꯤ ꯇꯤꯕꯤꯁꯨ ꯀꯩꯅꯣ ꯇꯧꯔꯑꯝꯅꯤ ꯐꯖ ꯋꯥꯔꯃꯅꯤ ꯃꯤꯅꯤꯠꯇꯣ ꯍꯟꯗ꯭ꯔꯦꯠꯀ ꯍꯟꯗ꯭ꯔꯦꯠ ꯊꯥꯔꯇꯤꯔꯥ
ꯍꯣꯏ ꯂꯣꯏꯔꯝꯃꯅꯤ
ꯑꯗꯨꯋꯥꯏ ꯑꯣꯏꯔꯝꯅꯤ ꯂꯥꯁ ꯃꯤꯅꯤꯠꯇꯅꯦꯕ ꯑꯥꯔꯖꯦꯟꯇꯤꯅꯥꯅ ꯑꯃꯨꯛꯀ ꯆꯟꯕꯤꯕꯗꯣ ꯑꯗꯨ ꯃꯇꯝꯗꯗꯤ ꯀꯦꯕꯣꯁꯨ
ꯎꯄꯥꯏ ꯂꯩꯔꯛꯇꯦꯕ ꯍꯣꯏ ꯃꯤꯁꯤꯅ ꯃꯥꯅ ꯈꯔ ꯃꯦꯖꯤꯛ ꯇꯧꯕꯤꯈ꯭ꯔꯕꯅꯦꯕ
ꯃꯥꯒꯤ ꯍꯥ ꯃꯣꯏꯒꯤ ꯀꯩꯅꯣꯃ ꯂꯩꯗꯅꯦ ꯒꯟꯌꯥꯟꯒꯤ ꯃꯦꯖꯤꯁꯤꯌꯥꯟ ꯍꯥꯏꯕ꯭ꯔꯥ
ꯍꯥꯏꯗ
ꯏꯁ ꯄꯔꯅꯤ ꯀ ꯉꯝꯃꯦꯌꯦꯦ ꯐꯖꯅ ꯐꯨꯕꯤꯅꯤꯍꯦ ꯎ ꯎꯔꯗꯤ ꯑꯩꯈꯣꯏ ꯂꯩꯀꯥꯏꯗ ꯀꯥꯏꯔ ꯂꯩꯔꯝꯕꯅꯦ ꯄꯨꯖꯥ ꯐꯨꯔꯤꯌꯦ
ꯑꯗꯨꯅꯦ
ꯃꯤꯁꯤ ꯀꯥꯔꯣꯏ ꯀꯥꯏ ꯍꯔꯥꯎꯕꯖꯣ ꯑꯩꯈꯣꯏꯒꯤ ꯑꯁꯤ ꯔꯣꯅꯥꯜꯗꯣ ꯐꯦꯟ ꯁꯣꯝꯗ
ꯎꯝ ꯗꯃꯥ ꯂꯩꯕꯗꯣ ꯑꯣ ꯂꯣꯏꯔꯦ ꯂꯣꯏꯔꯦ ꯉꯔꯥꯡꯅꯨꯡ ꯊꯥꯡꯗꯦ ꯃꯣꯏꯁꯦ ꯀꯤꯕꯣꯠ ꯁꯞꯄꯣꯔꯠꯇꯤ ꯐꯖꯅ ꯇꯧꯅꯦꯕ ꯈꯪꯕ꯭ꯔꯥ ꯑꯗꯨ ꯂꯁꯤꯗ ꯑꯥꯔꯖꯦꯟꯇꯤꯅꯥ ꯉꯥꯡꯕ ꯃꯣꯏꯁꯦ ꯋꯥ ꯉꯥꯡꯅꯤꯡꯗ꯭ꯔꯦꯕ
ꯄꯣꯔꯇꯨꯒꯥꯜꯒ ꯏꯁꯄꯦꯟ ꯁꯅꯕꯗ ꯐꯖꯗꯧꯔꯤ ꯕꯔꯁꯥꯒ ꯃꯣꯏ ꯔꯤꯌꯦꯜ ꯃꯦꯗ꯭ꯔꯤꯠꯅꯦꯕ ꯑꯅꯝꯕ ꯃꯣꯏ ꯏꯁꯇꯥꯔ ꯄ꯭ꯂꯦꯌꯔ ꯉꯥꯛꯇꯅꯦ ꯕꯁꯥ ꯀꯔꯦ ꯃꯗ꯭ꯔ ꯁ꯭ꯔꯥꯕ ꯆꯞ ꯃꯥꯟꯅꯔꯅꯤ ꯐꯖꯗꯧꯔꯤ ꯃꯦꯠꯁꯦ ꯑꯩꯗꯤ ꯏꯁꯄꯦꯟ
ꯑꯩꯅꯒꯤꯗꯣ ꯑꯗꯨꯅꯤ ꯏꯁꯄꯦꯟꯁꯦ ꯐꯣ ꯇꯧꯗꯁꯨ ꯊꯥꯏꯅꯒꯤ ꯑꯦꯜ ꯀ꯭ꯂꯥꯁꯤꯀꯣꯜꯗ ꯇꯧꯔꯛꯇꯣꯏꯅꯦꯕ
ꯎꯝ ꯐꯖꯗꯧꯔꯤꯍꯦ ꯇ꯭ꯔꯦꯟꯒ ꯇꯥꯕꯁꯤꯗꯤ
ꯑꯗꯨꯒ ꯍꯧꯖꯤꯛ ꯀꯩꯅꯣ ꯄꯣꯇꯤꯀꯦꯜꯒ ꯑ ꯄꯨꯇꯀꯗ ꯆꯕ ꯑꯥꯔꯖꯦꯟꯇꯤꯅꯥꯒ ꯇꯥꯕꯗꯣ ꯑꯃꯨꯛꯀ ꯀꯔꯤ ꯇꯥꯕ꯭ꯔꯥ ꯀꯅꯥꯒ
ꯏꯖꯤꯞꯀ
ꯏꯖꯤꯞꯀ
ꯍꯣꯏ ꯑꯦꯁ ꯏꯖꯤꯞꯁꯨ ꯍꯟꯗꯛꯇꯤ ꯀꯩꯅꯣ ꯇꯧꯋꯤꯍꯦ ꯀꯜꯂꯦꯍꯦ ꯐꯖꯅ ꯁꯥꯟꯅꯔꯕꯅꯦ ꯍꯟꯗꯛ